ꯍꯜꯂꯣ
ꯅꯨꯡꯉꯥꯏꯔꯤꯕ꯭ꯔꯣ
ꯅꯨꯡꯉꯥꯏꯔꯤꯌꯦꯦ ꯅꯣꯏꯗꯤ ꯀꯔꯝꯥꯏ ꯀꯔꯝꯥꯏꯅ ꯇꯧꯔꯒ ꯂꯩꯔꯤꯒ
ꯑꯩꯈꯣꯏꯁꯨ ꯆꯥꯛ ꯆꯥꯔꯒ ꯑꯗꯨꯝ ꯂꯩꯌꯦ ꯌꯨꯝꯗ
ꯅꯪ ꯉꯁꯤ ꯊꯕꯛꯇꯒꯤ ꯂꯥꯛꯄ꯭ꯔꯥ
ꯊꯕꯛꯇꯒꯤ ꯍꯜꯂꯛꯑꯒ ꯆꯥꯛ ꯆꯥꯔꯒ ꯂꯩꯔꯦ
ꯀꯔꯤ ꯑꯦꯟꯖꯥꯡ ꯆꯥꯑꯦ
ꯉꯁꯤꯗꯤ ꯗꯥꯜ ꯌꯦꯟꯁꯥꯡ ꯑꯣꯏꯅ ꯆꯥꯏꯌꯦ
ꯑꯣ ꯅꯪꯒꯤ ꯊꯕꯛꯇꯤ ꯀꯃꯥꯏ ꯇꯧꯔꯤ ꯁꯦꯂꯔꯤ ꯏꯟꯀ꯭ꯔꯤꯃꯦꯟ ꯇꯧꯔꯕ꯭ꯔꯣ
ꯀꯗꯥꯏꯗꯒꯤ ꯁꯦꯂꯔꯤ ꯏꯟꯀ꯭ꯔꯤꯃꯦꯟꯅꯣꯍꯦ ꯍꯧꯖꯤꯛꯇ ꯍꯧꯕꯅꯦ
ꯄꯩꯁꯥꯗꯤ ꯌꯥꯝ ꯄꯥꯏꯕ ꯃꯥꯜꯂꯦꯀꯣ ꯍꯧꯖꯤꯛꯀꯥꯟ꯫
ꯁꯦꯂꯔꯤ ꯐꯪꯕꯒ ꯇ꯭ꯋꯦꯟꯇꯤ ꯐꯣꯔ ꯑꯋꯔꯁꯇ ꯚꯦꯅꯤꯁ ꯇꯧꯕꯅꯦ ꯃꯥꯡꯕꯅꯦ
ꯇ꯭ꯋꯦꯟꯇꯤ ꯐꯣꯔ ꯑꯋꯥꯔꯁꯇ ꯂꯣꯏꯅꯃꯛ ꯈꯜꯂꯤ ꯇꯧꯈ꯭ꯔꯦ ꯎꯪꯥꯏꯇꯅꯦ ꯅꯪꯕꯨ
ꯐꯣꯟ ꯑꯅꯧꯕ ꯂꯧꯋꯦ ꯐꯣꯟ ꯄꯥꯏꯕ ꯌꯥꯗꯕꯒꯤ ꯏ ꯑꯦꯝ ꯑꯥꯏꯗꯒꯤ ꯂꯧꯋꯦ꯫
ꯑꯣ ꯑꯃꯨꯛꯀ ꯏ ꯑꯦꯝ ꯑꯥꯏꯗ ꯐꯣꯟ ꯂꯧꯕ ꯂꯣꯏꯔꯦ ꯅꯪꯒꯤ ꯏꯦꯝ ꯃ ꯑꯩꯁꯦ ꯑꯩ ꯅꯣꯏ
ꯕ꯭ꯔꯥꯗꯔ ꯁꯦꯝꯒꯤ ꯀ꯭ꯔꯦꯗꯤꯠ ꯀꯥꯔꯠꯇꯒꯤ ꯂꯧꯋꯦ
ꯑꯣ ꯑꯗꯨ ꯊꯥꯗ ꯀꯌꯥ ꯀꯌꯥ ꯄꯤꯕ꯭ꯔꯣ
ꯂꯤꯁꯤꯡ ꯇꯔꯨꯛ ꯃꯨꯛ ꯄꯥꯏꯌꯦ ꯊꯥ ꯑꯃꯗ ꯊꯥ ꯇꯔꯨꯛꯀꯤ ꯈꯛꯇ ꯁꯦꯝꯕꯀꯣꯒꯣ ꯅꯊꯤꯡ ꯐꯣ ꯅꯣꯋꯦ
ꯑꯣ ꯀꯌꯥ ꯄꯤꯕ꯭ꯔꯣ
ꯐꯣꯔꯇꯤ ꯄ꯭ꯂꯥꯁꯀꯤꯅꯦ ꯑꯗꯨꯕꯨ ꯊꯥꯔꯇꯤ ꯁꯤꯛꯁ ꯌꯥꯔꯗ ꯂꯧꯕꯅꯦ ꯀ꯭ꯔꯦꯗꯤꯠ ꯀꯥꯔꯠꯒꯤ ꯗꯤꯁꯀꯥꯎꯟ ꯂꯩꯕꯒꯤ
ꯌꯥꯝꯃꯦꯀꯣ
ꯎꯝ
ꯊꯥ ꯊꯥ ꯀꯌꯥ ꯈꯪꯒꯤꯔꯣ ꯑꯗꯨ
ꯊꯥ ꯑꯍꯨꯝ ꯑ ꯊꯥ ꯑꯅꯤꯗꯤ ꯈ ꯌꯥꯝꯃꯩ ꯄꯥꯈ꯭ꯔꯦ ꯃꯔꯤ ꯋꯥꯠꯂꯤꯌꯦ
ꯑꯣ ꯑꯣ
ꯊꯥ ꯇꯔꯨꯛꯀꯤ ꯈꯛꯇ ꯁꯦꯝꯕ
ꯑꯣ ꯑꯣ ꯐꯩꯅꯦ
ꯄꯥꯏꯕꯕꯨꯗꯤ ꯅꯨꯡꯉꯥꯏꯌꯦ
ꯍꯣꯏ ꯑꯁꯤ ꯑꯩꯈꯣꯏꯒꯤ ꯅꯦꯐꯤꯌꯨ ꯑꯃꯁꯨ ꯅꯥꯊꯤꯡ ꯐꯣꯟ ꯂꯧꯕꯅꯦ ꯃꯥ ꯎꯝ ꯅꯠꯇꯦ ꯃꯤꯡꯗꯤ ꯑꯗꯨꯝ ꯄꯥꯟꯒꯅꯨꯗ ꯑꯩꯈꯣꯏ ꯍꯣꯠ ꯇꯦꯜ ꯇꯧꯕ ꯏꯆꯦ ꯂꯩꯕꯗꯣ ꯑꯗꯨꯒꯤ ꯃꯥꯒꯤ ꯃꯆꯥꯅꯨꯄꯥ ꯑꯆꯧꯕꯗꯣ
ꯑꯆꯥ
ꯅꯣꯏꯒꯤ ꯑꯃ ꯐꯣꯟ ꯁꯦꯝꯔꯒ ꯂꯩꯕꯗꯨ ꯀꯥꯟ ꯐꯥꯝꯕ ꯃꯤ ꯑꯃ ꯂꯩꯌꯦꯅ ꯑꯩꯈꯣꯏꯒꯤ ꯏꯅꯧ
ꯍꯣꯏ ꯍꯣꯏ꯫
ꯀꯔꯤꯒꯤꯅꯣ ꯅꯣꯏꯉꯣꯟꯗ ꯑꯉꯥꯡ ꯂꯩꯕ꯭ꯔꯣ
ꯍꯥ
ꯑꯉꯥꯡ ꯂꯩꯕ꯭ꯔꯣ ꯅꯣꯏꯉꯣꯟꯗ
ꯍꯣꯏ ꯑꯉꯥꯡ ꯂꯩꯌꯦ
ꯑꯁ ꯅꯪꯒꯤ ꯕꯦꯛꯒ꯭ꯔꯥꯎꯟꯁꯦ ꯌꯥꯗꯦꯍꯦ ꯑꯗꯨꯗꯤ
ꯎꯝ
ꯀꯅꯥꯅꯣ ꯑꯉꯥꯡꯁꯤꯗꯤ
ꯃꯤ ꯃꯆꯥꯥꯅꯦ
ꯃꯤꯒꯤ ꯃꯆꯥꯁꯤꯡ ꯈꯨꯜꯂ ꯈꯨꯜꯂꯒ ꯂꯩꯔꯤꯕꯅꯤ ꯍꯧꯖꯤꯛꯇꯤ ꯏꯆꯥ ꯂꯩꯇ꯭ꯔꯤꯕꯅꯤꯅ
ꯃꯤꯒꯤ ꯃꯆꯥꯕꯨ ꯂꯧ ꯂꯧꯔꯒ ꯅꯪꯒꯤ ꯃꯆꯥꯁꯨ ꯂꯥꯛꯀꯅꯤꯅꯦ
ꯎꯝ
ꯅꯕꯥꯅꯤꯁꯦ
ꯏꯁꯥꯒꯤ ꯏꯆꯥ ꯂꯥꯛꯇ꯭ꯔꯤꯉꯩꯗꯗꯤ ꯃꯤꯒꯤ ꯃꯆꯥ ꯂꯧꯔꯒ ꯇ꯭ꯔꯦꯅꯤꯡ ꯂꯧꯔꯒꯦ
ꯑꯥ ꯇꯔ꯭ꯦꯟꯅꯤꯡ ꯐꯖꯅ ꯂꯧꯔꯒ ꯅꯦꯛꯁ ꯏꯌꯥꯔ ꯅꯪꯒꯤ ꯃꯆꯥ ꯄꯣꯛꯄꯤꯌꯣꯀꯣ
ꯉꯜꯂꯤ ꯉꯜꯂꯤ
ꯑꯩꯗꯤ ꯃꯇꯝ ꯋꯥꯠꯂꯤꯌꯦ
ꯇ꯭ꯔꯦꯟꯅꯤꯡꯁꯦ ꯍꯧꯈ꯭ꯔꯕ ꯅꯠꯇ꯭ꯔꯣ ꯃꯇꯝ ꯀꯨꯏꯔꯣꯏ
ꯎꯝ ꯇ꯭ꯔꯦꯅꯤꯡꯗꯤ ꯁꯨꯝ ꯂꯧꯕ ꯌꯥꯏꯗ ꯅꯣꯏꯁꯨ
ꯍꯣꯏ ꯑꯗꯨ ꯊꯕꯛꯇꯤ ꯅꯨꯡꯉꯥꯏꯔꯤꯕ꯭ꯔꯥ ꯅꯣꯏꯒꯤꯗꯣ
ꯊꯕꯛꯄꯨꯗꯤ ꯅꯨꯡꯉꯥꯏꯔꯤ ꯍꯧꯖꯤꯛꯄꯨꯗꯤ ꯄ꯭ꯔꯦꯁꯔꯁꯨ ꯂꯩꯇꯦ
ꯇ꯭ꯔꯦꯟꯅꯤꯡꯗꯤ ꯂꯣꯏꯈ꯭ꯔꯕ꯭ꯔꯣ
ꯇ꯭ꯔꯦꯅꯤꯡ ꯂꯣꯏꯈ꯭ꯔꯦ ꯄ꯭ꯔꯗꯛꯁꯟꯗ ꯂꯩꯔꯦ
ꯑꯣ ꯑꯣ ꯀꯩꯗꯧꯉꯥꯏ ꯅꯪ ꯄ꯭ꯔꯗꯛꯁꯟ ꯆꯪꯈ꯭ꯔꯕ
ꯄ꯭ꯔꯣꯗꯛꯁꯟꯁꯦ ꯂꯥꯁ ꯃꯟꯗꯒꯤ ꯍꯧꯈ꯭ꯔꯦ
ꯑꯣ ꯑꯣ ꯌꯥꯝ ꯐꯩꯅꯦ ꯑꯗꯨꯗꯤ ꯌꯥꯝ ꯑꯦꯛꯁꯄꯥꯔꯠ ꯑꯣꯏꯔꯅꯤꯗ ꯍꯧꯖꯤꯛꯇꯤ
ꯍꯧꯖꯤꯛꯁꯦ ꯄ꯭ꯔꯗꯛꯁꯟ ꯐ꯭ꯂꯣꯔꯗ ꯌꯧꯔꯒ ꯑꯁꯤ ꯊꯥꯅ ꯏꯟꯁꯦꯟꯇꯤꯞꯁ ꯑꯥꯔꯟ ꯇꯧꯕ ꯌꯥꯔꯦ
ꯑꯣ ꯑꯣ ꯑꯗꯨ ꯅꯪ ꯁꯨꯇꯤ ꯑꯃꯁꯨ ꯂꯧꯔꯗꯤ ꯁꯨꯇꯤ ꯂꯧꯔꯗꯤ ꯇꯧꯕ ꯌꯥꯗꯦ ꯍꯥꯏꯕ ꯅꯠꯇ꯭ꯔꯣ
ꯂꯧꯕ ꯌꯥꯏ ꯁꯤ ꯑꯦꯜꯕꯨꯗꯤ ꯂꯧꯕ ꯌꯥꯏ꯫
ꯑꯣ ꯑꯗꯨꯗꯤ ꯐꯩꯌꯦꯀꯣ
ꯍꯣꯏ ꯁꯨꯇꯤ ꯑꯃ ꯂꯧꯋꯦ ꯉꯔꯥꯡ꯫ ꯑꯗꯨ ꯅꯪ ꯉꯔꯥꯡ ꯈꯔ꯫ ꯅꯣ ꯃꯟꯗꯦꯗꯅꯦ ꯉꯔꯥꯡ ꯅꯠꯇꯦ
ꯎꯝ ꯉꯔꯥꯡ ꯇ꯭ꯌꯨꯏꯁꯗꯦꯀꯣ ꯑꯥ ꯑꯣ ꯍꯣꯏ ꯅꯪ ꯊꯕꯛꯇꯣ ꯍꯜꯂꯛꯄꯁꯤꯕꯨ ꯄꯨꯡꯗꯤ ꯏꯂꯦꯚꯦꯟ ꯑꯋꯥꯔꯁꯔꯣ ꯇꯦꯟ ꯑꯋꯥꯔꯁꯔꯀꯣ ꯋꯥꯔꯛꯀꯤꯡ ꯑꯋꯥꯔꯁꯁꯨ
ꯋꯥꯔꯀꯤꯡ ꯑꯋꯔꯁꯤ ꯇꯦꯟꯅꯤ ꯑꯗꯨꯗꯣ ꯄ꯭ꯔꯗꯛꯁꯟꯗꯤ ꯑꯩꯠ ꯄꯣꯏꯟ ꯐꯥꯏꯚ ꯈꯛꯇꯅꯤ
ꯑꯣ ꯑꯣ
ꯑꯗꯨꯕꯨ ꯑꯗꯨꯕꯨꯗꯤ ꯁꯨꯝꯃꯥꯏꯅ ꯇꯧꯕꯅꯤꯗ ꯑꯇꯣꯞꯄ ꯀꯝꯄꯅꯤꯗꯁꯨ ꯑꯩ ꯍꯥꯟꯅ ꯁꯨꯔꯝꯕ ꯀꯝꯄꯅꯤꯗꯁꯨ ꯑꯦꯠ ꯑꯋꯔꯁꯁꯤ ꯄ꯭ꯔꯗꯛꯁꯟꯅꯅꯤ
ꯎꯝ ꯑꯗꯨ ꯑꯩꯅ ꯅꯍꯥꯟ ꯑꯣ ꯑꯩꯅ ꯅꯍꯥꯟ ꯃꯃꯤꯡꯗꯤ ꯍꯥꯏꯔꯣꯏ ꯑꯗꯨ ꯑꯣꯏꯔꯁꯨ ꯑꯩ ꯑꯩꯆ ꯑꯥꯔꯒꯨꯝꯕ ꯁꯔꯚꯤꯁꯇ ꯂꯩꯕ ꯀꯝꯄꯅꯤꯗꯣ
ꯎꯝ
ꯑꯗꯨ ꯀꯝꯄꯅꯤ ꯑꯆꯧꯕꯗꯣ ꯑꯗꯨ ꯀꯝꯄꯅꯤꯁꯨ ꯑꯩꯠ ꯄꯣꯏꯟ ꯐꯥꯏꯚ ꯑꯋꯥꯔꯁꯅꯦ
ꯎꯝ
ꯑꯗꯨꯒ ꯂꯣꯏꯅꯃꯛꯅ ꯇꯦꯟ ꯑꯋꯥꯔꯁ ꯀꯣ
ꯎꯝ
ꯇꯦꯟ ꯑꯋꯥꯔꯁꯦ ꯌꯥꯝꯗꯤ ꯌꯥꯝꯕꯅꯤ ꯅꯥꯏꯟ ꯑꯋꯥꯔꯁꯅ ꯕꯦꯁꯅꯦ ꯑꯩꯈꯣꯏ ꯑꯩꯅ ꯂꯥꯁ ꯇꯥꯏꯝ ꯇꯧꯕꯗꯤ ꯁꯦꯚꯦꯟ ꯄꯣꯏꯟ ꯐꯥꯏꯚ ꯉꯥꯛꯇꯅꯦꯕ ꯂꯣꯒꯦꯅꯥꯔꯁꯇꯣ ꯁꯦꯚꯦꯟ ꯄꯣꯏꯟ ꯐꯥꯏꯚ ꯁꯨꯗ꯭ꯔꯁꯨ ꯁꯚꯦꯟ ꯄꯣꯏꯟ ꯁꯝꯊꯤꯡ ꯁꯚꯦꯟꯒꯨꯝꯕ ꯁꯨꯔꯗꯤ ꯑꯗꯨꯝ ꯆꯠ ꯅꯠꯇꯦꯕ ꯑꯗꯨꯝ ꯌꯥꯏꯕꯀꯣ ꯑꯗꯨꯒꯨꯝꯕꯗꯗꯤ ꯅꯨꯡꯉꯥꯏꯗꯤ ꯅꯨꯡꯉꯥꯏꯕꯅꯦ ꯆꯠꯄꯗꯣ ꯈꯪꯗꯦꯕ
ꯎꯝ ꯑꯩꯈꯣꯏꯁꯨ ꯍꯧꯖꯤꯛꯇꯤ ꯃꯇꯝ ꯆꯠꯄꯁꯦ ꯑꯥ ꯃꯇꯝ ꯆꯥꯄꯁꯦ ꯀꯌꯥꯝ ꯈꯪꯗꯦꯗ ꯁꯨꯝ ꯀꯣꯜ ꯂꯧꯔ ꯂꯧꯔꯒ ꯁꯨꯝ ꯂꯣꯛ ꯏꯟ ꯑꯋꯔꯁ ꯌꯧꯔꯝꯕ ꯋꯥꯅꯤꯗ ꯅꯨꯡꯉꯥꯏ
ꯎꯝ
ꯑꯗꯨ ꯅꯪ ꯅꯪꯒꯤ ꯑꯌꯥꯝꯕ ꯈꯣꯏꯒ ꯚꯤꯖꯤꯠ ꯑꯗꯨꯝ ꯇꯧꯕꯔ꯭ꯥ
ꯍꯣꯏ ꯇꯥꯎꯋꯦ
ꯂꯥꯞꯄꯔ꯭
ꯂꯞꯇꯦꯗ
ꯑꯣ
ꯏꯁꯀꯨꯇꯤꯗꯒꯤ ꯆꯠꯄꯅꯤꯅ ꯑꯩꯗꯤ ꯁꯨꯝ ꯌꯥꯏ ꯆꯠ
ꯑꯣ ꯑꯣ ꯎꯝ ꯑꯩꯈꯣꯏꯒꯤ ꯏꯅꯥꯎꯅꯨꯕꯤꯁꯨ ꯅꯨꯡꯉꯥꯏꯔꯤꯀꯣ
ꯍꯣꯏ ꯅꯨꯡꯉꯥꯏꯔꯤ
ꯃꯥꯕꯨ ꯑꯩ ꯀꯣꯜ ꯇꯧ ꯃꯥ ꯀꯣꯜ ꯇꯧꯔꯛꯑꯦ ꯁꯟꯗꯦꯗꯨꯔ ꯁꯇꯔꯗꯦꯗꯨꯔ ꯃꯁꯦ ꯑꯦꯛꯖꯥꯝ ꯂꯦ ꯍꯥꯏꯀ
ꯑꯥ
ꯑꯦꯖꯥꯝꯗꯨ ꯂꯣꯏꯈ꯭ꯔꯕ꯭ꯔꯥ
ꯑꯦꯛꯖꯥꯝ ꯑꯩ ꯍꯪꯍꯧꯗꯦ
ꯑꯣ ꯑꯦꯛꯖꯥꯝ ꯂꯩ ꯍꯥꯏꯌꯦ ꯍꯧꯖꯤꯛꯀꯥꯟ ꯐꯥꯔꯁ ꯋꯤꯛꯛꯇ ꯂꯩ ꯍꯥꯏ ꯍꯥꯏꯕ ꯃꯥꯜꯂꯣꯏꯅꯦ ꯑꯁꯤ ꯊꯥ ꯀꯣ
ꯈꯪꯗ꯭ꯔꯦ ꯑꯩꯈꯣꯏ ꯗꯗꯥꯒꯤ ꯃꯅꯥꯛꯇ ꯆꯠꯈ꯭ꯔꯁꯤꯔ ꯑꯩꯁꯨ ꯂꯩꯅꯤꯡꯉꯥꯏ
ꯃꯥꯒꯤꯦ ꯗꯗꯥꯒꯤꯦ ꯃꯅꯥꯀ
ꯎꯝ ꯕꯁꯟ ꯕꯤꯍꯥꯔꯗ
ꯑ ꯁꯤꯇꯝ ꯍꯥꯏꯒꯅꯤꯗ ꯎꯝ ꯂꯩꯀꯥꯏꯗꯤ ꯍꯥꯏꯗ꯭ꯔꯁꯨ ꯌꯥꯏꯗ ꯅꯪꯁꯨ
ꯎꯝ
ꯑꯗꯨ ꯅꯣꯏ ꯍꯧꯖꯤꯛ ꯂꯩꯕꯥꯛ ꯀꯔꯤ ꯇꯧꯔꯦ
ꯍꯧꯖꯤꯛ ꯂꯩꯔꯤꯕ ꯃꯐꯝꯁꯦ ꯑꯩꯈꯣꯏ ꯃꯤ ꯈꯔ ꯌꯥꯝꯕꯒꯤ ꯑꯣꯅꯔꯁꯨ ꯔꯦꯟ ꯍꯤꯡꯒꯠꯀꯦ ꯍꯥꯏꯌꯦ ꯑꯗꯨꯅ
ꯑ ꯅꯪ ꯃꯣꯏꯒꯤ ꯌꯨꯝꯗꯗꯒꯤ ꯃꯤ ꯂꯥꯛꯄ꯭ꯔꯣ ꯅꯨꯄꯤꯒꯤ ꯌꯨꯝꯗꯒꯤ ꯃꯤ ꯂꯥꯛꯄ꯭ꯔꯥ
ꯍꯣꯏ ꯃꯤ ꯑꯅꯤ ꯂꯥꯛꯄ ꯑꯗꯨꯒ ꯃꯤ ꯑꯃ ꯑꯃꯨꯛꯀ ꯀꯣꯂꯦꯖ ꯆꯠꯅꯤꯡꯉꯥꯏ ꯂꯥꯛꯀꯅꯤ ꯍꯥꯏꯌꯦ ꯑꯗꯨꯅ ꯃꯤ ꯌꯥꯝꯅꯗꯤ ꯑꯩ ꯆꯠꯊꯣꯛꯁꯤꯦꯔꯥ ꯈꯜꯂꯦ
ꯑꯣ ꯑꯣ ꯑꯗꯨ ꯃꯣꯏꯒꯤꯗ ꯔꯨꯝ ꯅꯪꯒꯤ ꯔꯨꯝ ꯂꯩꯒꯦꯔꯣ ꯅꯠꯇ꯭ꯔꯒ ꯏꯅꯧꯒꯤ ꯔꯨꯝꯗ ꯅꯞꯀꯦꯔꯥ
ꯈꯪꯗ꯭ꯔꯦ ꯆꯠꯂꯒ ꯑꯦꯗꯖꯁ ꯇꯧꯕ ꯇꯥꯔꯦ ꯑꯗꯨꯗꯤ
ꯑꯣ ꯑꯣ ꯍꯣꯏ ꯍꯣꯏ ꯑꯗꯨ ꯀꯦꯞ ꯄꯤꯕꯗꯤ ꯄꯤꯒꯅꯤꯀꯣ ꯅꯪꯒꯤꯁꯨꯀꯣ ꯑꯥꯗ ꯂꯩꯔꯁꯨ
ꯀꯦꯞꯇꯤ ꯂꯧꯗꯦꯅ ꯑꯩꯗꯤ ꯑꯩꯒꯤ ꯊꯕꯛꯀꯤ ꯃꯐꯝꯗ
ꯍꯟꯗ ꯆꯠꯄ꯭ꯔꯣꯅꯦ
ꯍꯣꯏ ꯍꯣꯏ ꯏꯊꯟꯇ ꯁꯨꯝ ꯆꯠꯂꯒ ꯂꯩꯕꯅꯤꯅꯦ
ꯑꯣ ꯑꯣ ꯑꯁ ꯅꯨꯡꯉꯥꯏꯇꯦꯗꯤ
ꯅꯨꯡꯉꯥꯏꯌꯦ ꯑꯗꯨꯅ ꯀꯦꯕ ꯂꯧꯕ ꯃꯤꯁꯤꯡ ꯀꯩꯅꯣ ꯇꯧꯔꯒ ꯂꯩꯌꯦ
ꯑꯗꯨꯗꯤ ꯅꯥꯎ ꯏꯁ꯭ꯀꯨꯇꯤꯗ ꯆꯠꯄ꯭ꯔꯥ
ꯍꯣꯏ ꯏꯁꯀꯨꯇꯤꯗ ꯆꯠꯂꯦ ꯕꯥꯏꯛꯇ ꯆꯠꯂꯦ
ꯑꯣ ꯕꯥꯏꯛꯁꯨ ꯁ꯭ꯀꯨꯇꯤꯁꯨ ꯂꯩꯕ꯭ꯔꯣ
ꯍꯣꯏ ꯑꯩꯈꯣꯏ ꯂꯩꯃꯤꯟꯅꯕꯒꯤ ꯕꯥꯏꯛ ꯑꯃ ꯂꯩꯌꯦꯕ
ꯑꯣ ꯑꯣ
ꯑꯩꯒꯤ ꯏꯁꯀꯨꯇꯤ ꯌꯥꯗꯕ ꯃꯇꯝꯗ ꯃꯥꯒꯤ ꯕꯥꯏꯛ ꯄꯥꯏꯔꯒ ꯆꯠꯂꯦ
ꯑꯣ ꯑꯣ ꯗꯥꯎꯗꯤ ꯌꯥꯏꯅꯦ ꯑꯗꯨꯗꯤ
ꯎꯝ ꯅꯅꯥꯎ ꯅꯨꯄꯥꯁꯦ ꯕꯥꯏꯛꯇꯀꯣ ꯄꯥꯏꯔꯒ ꯅꯨꯡꯉꯥꯏꯔꯒ ꯁꯥꯔꯒ ꯂꯩꯔꯝꯃꯤ
ꯑꯩꯒꯤ ꯏꯅꯥꯎ ꯀꯥꯏꯅ ꯅꯪ ꯅꯪꯅ ꯑꯍꯟꯥꯟꯕ꯭ꯔꯣ ꯑꯩꯅ ꯑꯍꯟꯕ꯭ꯔꯣ ꯍꯁ
ꯑꯦ ꯑꯍꯟ ꯃꯥꯜꯂꯦꯗ ꯅꯪꯅ
ꯅꯪꯅ ꯑꯍꯥꯟꯕꯅꯤꯍꯦ
ꯍꯦ ꯑꯣꯏꯔꯝꯃꯣ ꯍꯦ
ꯅꯪ ꯃꯍꯍꯦꯟꯒꯤꯅꯤ ꯑꯁ ꯅꯪꯁꯤꯁꯨ ꯑꯩꯉꯣꯟꯗ ꯂꯨꯍꯣꯡꯈ꯭ꯔꯕꯒꯤ ꯑꯍꯟ ꯍꯥꯏꯅ
ꯂꯨꯍꯣꯡꯈ꯭ꯔꯕ ꯃꯤꯗꯤ ꯑꯍꯟ ꯑꯣꯏꯈ꯭ꯔꯕꯅꯦ
ꯅꯪꯅ ꯍꯥꯟꯗꯁꯨ ꯑꯩꯕꯨ ꯑꯍꯟ ꯀꯧꯕꯁꯤꯗꯤ ꯌꯥꯗꯦꯀꯣ
ꯆꯍꯤ ꯃꯉꯥ ꯑꯍꯟ ꯑꯣꯏꯕ꯭ꯔꯥ ꯑꯗꯨꯕꯨ ꯂꯨꯍꯣꯡꯗ꯭ꯔꯤꯉꯩꯗꯤ ꯅꯍꯥ ꯑꯣꯏꯔꯤꯕꯅꯤ
ꯑꯗꯨ ꯑꯩꯅꯀꯣ ꯍꯣꯏ ꯍꯣꯏ ꯌꯥꯏ ꯌꯥꯏ ꯑꯩꯅ ꯑꯍꯥꯟꯕ ꯇꯥꯈ꯭ꯔꯦ ꯍꯧꯖꯤꯛꯀꯤ ꯑꯩꯁꯦ ꯑꯍꯟ ꯑꯍꯥꯟꯕꯗꯤ ꯑꯣꯏꯈ꯭ꯔꯦꯀꯣ ꯑꯁꯦꯡꯕ ꯍꯥꯏꯅꯗꯤ ꯑꯗꯨ ꯅꯍꯥꯟ ꯑꯩꯅꯀꯣ ꯅꯪꯉꯣꯟꯗ ꯁꯨ ꯍꯥꯏꯌꯦ ꯑꯗꯨꯒ ꯎꯝ ꯑꯩꯈꯣꯏꯒꯤ ꯑꯩꯈꯣꯏꯒꯤ ꯅꯪꯒꯤ ꯐ꯭ꯔꯦꯟ ꯑꯃꯗꯣ ꯑꯩꯈꯣꯏꯒꯤ ꯅꯨꯄꯥꯗꯣ ꯑꯄꯥꯎꯒꯤ ꯑꯉꯥꯡꯗꯣ
ꯎꯝ
ꯅꯪꯒꯤ ꯀꯖꯤꯟ ꯑꯃ ꯂꯩꯕꯗꯣ ꯑꯥꯗ ꯗꯤ ꯁꯤ ꯑꯣꯐꯤꯁꯇ ꯊꯕꯛ ꯇꯧꯕ ꯃꯤꯗꯣ ꯑꯥ ꯑꯗꯨꯅ ꯅꯨꯄꯥꯕꯨꯁꯨ ꯑꯁ ꯅꯪꯁꯨ ꯋꯥꯔꯤ ꯁꯥꯁꯦ ꯍꯥꯏꯈ꯭ꯔꯕ ꯑꯗꯨꯒ ꯃꯥꯁꯨ ꯋꯥꯔꯤ ꯁꯥꯕ ꯍꯧꯔꯕ ꯃꯥꯜꯂꯦ
ꯑꯆꯥ
ꯎꯝ ꯃꯥ ꯃꯥꯒꯤ ꯃꯆꯦꯗꯣ ꯃꯆꯦꯁꯨ ꯍꯧꯖꯤꯛꯀꯥꯟ ꯑꯁꯤ ꯌꯨꯝꯗ ꯂꯩꯕꯀꯣ
ꯌꯨꯝꯗ ꯂꯩꯈ꯭ꯔꯦ ꯑꯍꯟꯗꯨꯁꯨ
ꯑꯥ ꯑꯃꯨꯛ ꯑꯍꯥꯟꯕ ꯂꯥꯛꯈ꯭ꯔꯦ ꯅꯪꯁꯦ ꯃꯤ ꯂꯣꯏꯅꯃꯛꯕꯨ ꯑꯍꯟ ꯑꯍꯟ ꯀꯧꯔꯒ ꯅꯪꯕꯨ ꯑꯄꯧ ꯀꯧꯒꯅꯤꯀꯣ ꯁꯤꯗ ꯂꯥꯛꯄ ꯀꯥꯟꯗ
ꯍ ꯌꯥꯏꯅꯦ ꯑ ꯑꯗꯨꯨ ꯁꯨ
ꯃꯥꯒꯤ ꯃꯅꯥꯎ ꯅꯨꯄꯥ ꯑꯃ ꯂꯩ ꯑꯗꯨꯅ ꯏꯆꯦ ꯏꯆꯦ ꯈꯣꯏꯗ ꯂꯩꯕ ꯅꯨꯄꯥꯗꯣ ꯑꯩꯌꯥ ꯑꯄꯥꯎ ꯆꯞ ꯃꯥꯟꯅꯕꯅꯦ ꯑꯄꯥꯎ ꯅꯄꯥꯛꯇꯣ ꯆꯞ ꯃꯥꯟꯅꯕꯅꯦ ꯍꯧꯖꯤꯛꯀꯥꯟ ꯑꯁ ꯑꯐꯨ ꯅꯪ ꯀ꯭ꯔꯤ ꯇꯧꯕ꯭ꯔꯣ ꯀꯣ ꯅꯪꯁꯦ ꯑꯄꯧ ꯃꯥꯟꯅꯈ꯭ꯔꯦ ꯍꯟꯗ꯭ꯔꯦꯠ ꯄꯥꯔꯁꯦꯟ ꯃꯥꯟꯅꯈ꯭ꯔꯦ ꯍꯥꯏꯕ ꯑꯩꯅ
ꯎꯝ
ꯌꯥꯝ ꯆꯥꯎꯔꯒꯀꯣ ꯃꯥꯁꯦ ꯅꯣꯏꯁꯨ ꯅꯣꯏꯍꯜꯂꯛꯄ ꯑꯗꯨꯒ ꯃꯥꯒꯤ ꯐꯩꯁꯨ ꯆꯞ ꯃꯥꯟꯅꯈ꯭ꯔꯦ
ꯎꯝ
ꯑꯩꯗꯤ ꯎꯔ ꯉꯛꯈ꯭ꯔꯕꯅꯦ ꯃꯣꯏ ꯃꯣꯏꯁꯨ ꯒꯥꯔꯤ ꯂꯩꯈ꯭ꯔꯦ ꯍꯥꯏꯌꯦ
ꯀꯔꯝꯕ ꯒꯥꯔꯤꯅꯣ
ꯑꯗꯨ ꯇꯥꯇꯥ ꯀꯝꯄꯅꯤꯒꯤꯅꯤ ꯍꯥꯏꯌꯦ ꯈꯪꯗꯦ ꯑꯩꯅ ꯎ ꯍꯥꯟꯗꯕ ꯑꯩ ꯂꯥꯛꯄ ꯃꯇꯝꯗ ꯑꯁꯤ ꯗꯤ ꯁꯤ ꯑꯣꯐꯤꯁꯇ ꯊꯕꯛ ꯇꯧꯕ ꯅꯨꯄꯥꯅ ꯑꯣ ꯄꯥꯏꯔꯒ ꯑꯥ ꯒ꯭ꯔꯥꯎꯟꯗ ꯆꯠꯈ꯭ꯔꯕ ꯑꯗꯨ ꯑꯩꯈꯣꯏ ꯑꯩꯒꯤ ꯍꯦꯛ ꯑꯍꯥꯟꯕ ꯏꯆꯦꯗꯣ
ꯎꯝ
ꯏꯆꯦꯒ ꯂꯥꯛꯑꯦꯕ ꯃꯣꯏꯒꯤ ꯌꯨꯝꯗ ꯂꯧꯔꯒ ꯑꯩꯈꯣꯏ ꯆꯥꯒꯨꯝꯕ ꯊꯥꯔꯒ ꯑꯃꯨꯛꯀ ꯆꯠꯄ
ꯃꯥꯁꯨ ꯅꯨꯄꯤ ꯊꯤꯕ ꯍꯧꯈ꯭ꯔꯦ ꯍꯧꯖꯤꯛꯇꯤ
ꯀꯅꯥꯅꯣ
ꯑꯥ
ꯗꯤ ꯁꯤ ꯑꯣꯐꯤꯁꯗ ꯂꯩꯕ ꯅꯨꯄꯥꯗꯨ ꯅꯨꯄꯤ ꯐꯪꯈ꯭ꯔꯦ ꯍꯥꯏꯕ
ꯅꯪꯉꯣꯟꯗ ꯍꯪꯕꯅꯦ
ꯑꯣ ꯑꯩꯗꯤ ꯑꯁꯤꯒꯨꯝꯕ ꯇꯣꯄꯤꯛꯇꯗꯤ ꯑꯩ ꯈꯪꯍꯧꯗꯦ
ꯉꯁꯥꯏ ꯅꯨꯄꯤ ꯍꯥꯏꯔꯒ ꯍꯥꯏꯔꯤꯕꯗꯨꯗꯤ ꯀꯅꯥꯕꯨ ꯍꯥꯏꯕꯅꯣ
ꯑꯁ ꯑꯩꯈꯣꯏꯒꯤ ꯑꯍꯟꯗꯣ ꯑꯩꯈꯣꯏꯒꯤ ꯅꯨꯄꯤ ꯃꯥꯒꯤ ꯃꯥꯆꯦ ꯃꯥꯒꯤ ꯃꯆꯦ ꯑꯥ ꯅꯥꯒꯥꯂꯦꯟꯗ ꯂꯩꯕ ꯅꯨꯄꯤꯗꯣ ꯂꯥꯛꯈ꯭ꯔꯦꯕ ꯑꯁꯤꯗ
ꯎꯝ ꯊꯕꯛ ꯇꯣ